ꯀꯥꯏꯌꯦ
ꯌꯥꯔꯦ ꯊꯥꯃꯣ
ꯌꯥꯔ ꯀꯗꯩꯅ
ꯎꯝ
ꯅꯨꯂ ꯀꯅꯄꯉꯉꯦ
ꯎꯝ ꯑꯦ ꯑꯗꯨ ꯍꯥꯏꯔ ꯋꯥꯔꯤ ꯑꯃ ꯂꯤꯕꯤꯈꯤꯕꯃꯤꯅꯀꯥꯗꯣ
ꯑꯥ
ꯄꯩꯁꯥ ꯍꯠꯇꯄꯥ ꯌꯥꯕꯁꯨ ꯍꯠꯄꯤꯔꯦ ꯑꯗꯨꯗꯨꯒꯅꯤ ꯐꯣꯟ ꯇꯧꯔꯒ ꯕꯨꯖꯇꯔ ꯀꯥꯄꯣꯛꯑꯣ ꯌꯦꯡꯉꯣꯅꯦ
ꯏꯁ
ꯃꯁꯛꯇꯨꯒꯥ ꯃꯃꯥ ꯃꯃꯥ ꯍꯥꯏꯗꯨ ꯄꯥꯏꯅ ꯍꯥꯏꯕ ꯍꯥꯏꯕꯗꯤ ꯏꯀꯥꯏꯕꯨ ꯈꯪꯗꯦ ꯍꯥꯏꯕ ꯀꯔꯤ ꯅꯨꯄꯤꯅꯣ ꯈꯪꯗꯦ ꯍꯥꯏꯕ ꯁꯥꯎꯅꯤꯡꯅꯤꯌꯥꯝ
ꯄꯩꯁꯥ ꯀꯌꯥꯒꯥ ꯆꯉꯥꯒꯦ
ꯑꯃꯛꯨꯔꯛꯇꯪ ꯆꯇꯤꯉꯥꯏ ꯀꯔꯥꯏꯗꯒꯤ ꯅꯪ ꯋꯥꯈꯜꯗꯤ
ꯑꯅꯤ ꯁꯨꯕ ꯆꯉꯛꯇꯦꯀꯣ ꯋꯥ ꯑꯃ ꯊꯌꯥ
ꯅꯪ ꯅꯪ ꯂꯨꯄꯥ ꯀꯌꯥ ꯆꯥꯇ꯭ꯔꯦꯠ ꯀꯌꯥꯅꯣ ꯆꯪꯉꯛꯈ꯭ꯔꯗꯥꯏꯅꯦ
ꯆꯠ ꯃꯔꯤꯔꯣ ꯑꯗꯨꯗ
ꯆꯪꯉꯥꯅꯤ ꯆꯪꯉꯥꯅꯤ ꯍꯌꯦꯡ ꯑꯔꯣꯏꯕꯅꯤꯅꯅꯦ ꯃꯁꯤ ꯂꯣꯏꯁꯤꯟꯕ ꯑꯃ ꯅꯥꯏꯔꯁꯦ ꯑꯗꯨꯒ ꯆꯥꯝꯃꯉꯥꯗꯪ
ꯍꯣꯏ
ꯑꯁ ꯅꯪꯒꯤ ꯌꯥꯝꯃꯝꯗ꯭ꯔꯤꯁꯦ ꯀꯃꯥꯏꯅꯅꯣ ꯑꯩ ꯌꯦꯡꯉꯛꯏꯅꯦ ꯅꯪꯕꯨ ꯑꯩꯁꯦ
ꯈꯪꯗꯤ ꯑꯩꯅ ꯇꯧꯗꯕꯀ ꯑꯗꯨꯒꯤ
ꯄꯥꯃꯨꯏ ꯌꯦꯡꯉꯒ ꯑꯁ ꯅꯥꯥꯟꯟꯅ ꯑꯩꯈꯣꯏꯁꯦ ꯂꯥꯞꯄꯤ ꯀꯥꯟꯁꯤ ꯀꯩꯁꯨ ꯊꯧꯒꯕꯤꯗꯦ
ꯍꯣꯏ ꯑꯦꯛꯖꯥꯝ ꯂꯣꯏꯔꯒ ꯍꯥꯏꯔꯦ
ꯑ ꯃꯤꯁ
ꯑꯗꯨ
ꯑꯩ ꯌꯥꯝ ꯃꯅꯨꯡꯁꯨ ꯂꯥꯛꯏꯑꯁꯨ ꯀꯩꯁꯨ ꯄꯥꯗꯦ ꯁꯥꯟꯅꯔꯝꯕꯅ ꯂꯣꯏ
ꯍꯣꯏ
ꯑꯗꯩ ꯑꯩꯈꯣꯏꯅ ꯃꯔꯨ ꯑꯣꯏꯅ ꯇꯧꯅꯤꯡꯕ꯭ꯔꯤ ꯖꯟꯕꯤꯁꯤꯗ ꯄꯩꯁꯥ ꯆꯪꯉꯦ ꯀꯥꯏꯅ ꯍꯥꯏꯔꯛꯄꯗꯣ
ꯎꯝ
ꯑꯗꯨ ꯑꯥꯏꯩꯅ ꯍꯦꯟꯖꯟꯒꯤꯖꯕ
ꯑꯗꯨꯅꯦ ꯍꯥꯏꯗꯤ ꯀꯩꯅꯣꯝꯇ ꯂꯩꯔꯤꯉꯁꯨ ꯑꯩꯅ ꯑꯁꯥꯕꯨ ꯁꯔ
ꯅꯪ ꯅꯪ ꯀꯩ ꯂꯩꯗꯅꯣ ꯑꯗꯨ ꯄꯩꯁꯥꯗꯨꯅ
ꯈꯪꯗꯦ ꯀꯔꯤ ꯂꯩꯁꯤꯅꯥ
ꯑꯩ ꯈꯣꯡꯒꯥꯎ ꯂꯩꯁꯤꯔꯥ ꯀꯩ ꯂꯩꯕꯅꯣ ꯈꯜꯂꯤꯅꯦ
ꯀꯣꯏꯁꯦꯠ ꯑꯃ ꯂꯩꯖꯤꯔ ꯈꯜꯂꯤ
ꯑꯩꯗꯤ ꯂꯩꯅꯤꯡꯉꯦ ꯑꯗꯨꯗ ꯑꯩꯉꯣꯟꯗ ꯀꯣꯔꯁꯦꯠ ꯁꯦꯠꯄꯗꯣ ꯄꯛꯇꯣꯏ ꯃꯥꯟꯗꯦꯕ
ꯑꯗꯣ ꯍꯌꯦꯡꯗꯣ ꯆꯠꯂꯒ ꯀꯣꯏꯁꯦꯠꯁꯨ ꯌꯦꯡꯉꯛꯑꯁꯤ
ꯑꯩꯉꯣꯟꯗ ꯐꯖꯒꯗ꯭ꯔꯣ ꯀꯣꯔꯁꯦꯠ ꯇꯨꯕꯨ
ꯑꯦ ꯅꯉꯣꯟꯗ ꯐꯖꯕꯁꯨ ꯂꯩꯔꯝꯗꯣꯏꯅꯤ
ꯑꯗ ꯏꯅꯦꯝ ꯅꯦꯝꯃꯒ ꯑꯗꯨ ꯁꯦꯠꯆꯟꯕꯗꯣ ꯐꯖꯒꯗ꯭ꯔꯣ
ꯍꯣꯏ ꯁꯦ ꯁꯦꯠꯂꯒꯦ
ꯌꯦꯉꯣ
ꯃꯥꯆꯨꯖꯦ ꯀꯩ ꯂꯩꯁꯤꯅꯣ ꯈꯜꯂꯤꯅꯦ ꯑꯧꯁꯦ
ꯃꯆꯨꯔꯣ
ꯎꯝ
ꯃꯆꯨꯖꯦ ꯅꯪꯒꯤ ꯂꯩꯇ꯭ꯔꯤ ꯃꯆꯨ ꯔꯦꯠ ꯅꯪꯅ ꯔꯦꯠ ꯁꯦꯠꯄ ꯑꯃꯨꯛ ꯎꯗꯔꯤ
ꯔꯦꯠꯇꯤ ꯀꯤꯍꯦ
ꯑꯩꯩꯅ ꯔꯦꯠ ꯁꯦꯠꯄꯁꯨ ꯎꯔꯝꯒꯤꯔꯣꯏ
ꯎꯗꯦ
ꯔꯦꯠꯁꯦ ꯐꯗꯤ ꯐꯖꯕꯅꯦ ꯖꯤꯟꯁ ꯀꯂꯔꯒꯤꯅꯦ ꯖꯤꯟꯁ ꯑꯃ ꯁꯦꯠꯀ꯭ꯔꯒ ꯔꯦꯠ ꯔꯦꯠ ꯔꯦꯠ
ꯀꯩꯅꯣ ꯐꯖꯒꯗ꯭ꯔꯥ ꯕ꯭ꯔꯥꯎꯟꯒꯨꯝꯕ ꯐꯖꯒꯗ꯭ꯔꯥ
ꯀꯔꯤꯗꯅꯣ
ꯀꯣꯔꯁꯦꯠꯇ
ꯐꯖꯩꯌꯦ ꯑꯉꯧꯕ ꯑꯣꯏ ꯂꯩꯒꯦ ꯑꯉꯧꯕꯁꯨ ꯌꯥꯎꯍꯧ ꯈꯣꯡꯒ꯭ꯔꯥꯎ ꯈꯛꯇꯪ ꯂꯩꯔꯅꯤ
ꯕ꯭ꯔꯥꯎꯟꯒ ꯃꯦꯔꯨꯟꯒꯁꯦ ꯀꯔꯝꯕꯅ ꯐꯖꯥꯅꯤ
ꯅꯉꯣꯟꯗꯔꯣ ꯃꯦꯔꯨꯟ
ꯀꯥꯝ ꯀꯥꯟ ꯂꯩꯁꯤ ꯍꯥꯏꯅꯣ ꯍꯝ ꯀꯥꯝ ꯀꯥꯟ ꯂꯩꯁꯤ ꯍꯥꯏꯅꯣ
ꯐꯤ ꯏꯂꯨꯕꯁꯦ ꯂꯨꯍꯣꯡꯕꯩ ꯑꯍꯤꯡ ꯅꯤꯡꯖꯉꯦ ꯍꯥꯏꯕ
ꯐꯤꯂꯝꯗꯣ ꯕꯤꯁꯤꯌꯥꯁꯨ ꯑꯃ ꯂꯩꯍꯜꯂꯁꯦ ꯑꯩꯈꯣꯏ ꯑꯍꯨꯝ ꯑꯃꯃꯝ ꯂꯩꯔꯁꯦ
ꯎꯝ
ꯎꯝ ꯀꯣꯔꯁꯦꯠ ꯀꯣꯔꯁꯦꯠ ꯍꯥꯥ
ꯅꯈꯥꯏꯖꯥꯏ ꯊꯥꯅꯤ ꯅꯪ ꯄꯁꯥ ꯆꯪꯉꯤꯗꯨꯗꯤ ꯁꯤꯒꯤ ꯅꯪꯅ ꯏꯆꯪ ꯆꯪꯉꯤ ꯅꯠꯇ꯭ꯔꯣ ꯆꯪꯉꯝꯃꯔꯣꯏ ꯂꯤꯁꯤꯡ ꯑꯃ ꯆꯍꯨꯝ ꯂ
ꯂꯩ ꯎꯝ
ꯁꯔ
ꯑ
ꯅꯪ ꯖꯤ ꯌꯦꯡꯉꯣ ꯅꯪ ꯖꯦ ꯌꯦꯡꯉꯣ ꯅꯪ ꯅꯪꯒꯤ ꯁꯤ
ꯑꯣ ꯍꯣꯢ ꯍꯣꯢ ꯑꯩꯌꯣꯌꯣ ꯌꯣꯌꯣ ꯃꯤꯅꯤꯠ ꯇꯔꯨꯛ ꯆꯠꯇ ꯉꯥꯏꯔꯤꯌꯦ ꯀꯥꯛꯇꯤꯌꯦ ꯁꯦ ꯂꯩꯌꯦ ꯅꯪꯅ ꯀꯥꯛꯃꯩ ꯀꯥꯛꯑꯒ ꯑꯩꯉꯣꯟꯗ ꯇꯥꯢꯅꯩ ꯅꯪꯒꯤ ꯅꯦꯠ